ꯍꯥꯏꯔꯣ ꯍꯥꯏꯔꯣꯁ ꯀꯩꯅꯣ ꯍꯥꯏꯔꯛꯇꯣꯏ ꯅꯪꯅ ꯍꯥꯏꯔꯛꯀꯗꯕꯅꯤ ꯀꯨꯁ ꯇꯣꯄꯤꯛ ꯕꯅꯥꯎ ꯃꯩꯇꯩ ꯃꯌꯦꯛ ꯃꯩꯇꯩ ꯃꯠ ꯃꯅꯤꯄꯨꯔꯤ ꯃꯆꯥ ꯒꯤ ꯂꯣꯟꯗꯅꯦꯕ ꯉꯥꯡꯅꯗꯣꯏꯖꯦ ꯅꯠꯇ꯭ꯔꯥ
ꯍꯣꯏ ꯑꯃ ꯍꯦꯛꯇ ꯅꯪ ꯍꯧꯖꯤꯛ ꯍꯥꯏ ꯁꯨꯃꯥꯏꯅ ꯄꯨꯡꯍꯥꯏꯗ ꯍꯥꯏꯕ ꯌꯥꯏ ꯀꯩꯁꯨꯝ ꯀꯥꯏꯗꯦ ꯑꯗꯣ ꯑ ꯌꯥꯏ ꯑꯗꯨ ꯇꯣꯄꯤꯛꯇꯣ ꯀꯩꯅꯣ ꯎꯝ ꯆꯥꯥꯛ ꯉ ꯀꯩꯅꯣꯒꯤ ꯎꯝ
ꯄꯨꯂꯞ ꯋꯥꯊꯤ ꯌꯥꯝ ꯇꯥꯏꯍꯦ ꯆꯥꯗ꯭ꯔꯤ ꯆꯥꯛ ꯆꯥꯔꯕꯣ ꯍꯥꯏꯖꯤꯅꯤ
ꯆꯥꯗ꯭ꯔꯤ ꯀꯩ ꯀꯩ ꯃꯊꯦꯜ ꯀꯩ ꯃꯊꯦꯜ ꯊꯣꯡꯉꯤ ꯈꯪꯕ꯭ꯔꯣ
ꯃꯁꯔꯨꯝ ꯊꯣꯡꯉꯤ ꯀꯩꯅꯣ ꯏꯇꯥꯅꯥꯕꯤ ꯅꯍꯤ ꯄꯇꯥ ꯇꯨꯝꯀꯣ ꯑꯗꯨꯃꯥꯏ ꯉꯥꯡꯗꯣꯏꯔꯥ ꯍꯥꯏꯖꯦ ꯃꯤ ꯑꯥ ꯊꯥꯒꯠꯇꯣꯏꯗꯣ ꯃꯁꯔꯨꯝ ꯊꯣꯡꯉꯤ ꯀꯩꯅꯣ ꯀꯩꯅꯣ ꯃꯥꯅ ꯇꯣꯄꯤꯛꯁꯦ ꯊꯣꯛꯂꯛ ꯀꯗꯧꯕꯅꯦ ꯃꯁꯔꯨꯝ ꯊꯣꯉꯤ ꯍꯥꯏꯔ ꯂꯣꯏꯔꯦ ꯃꯁꯔꯨꯝ ꯊꯣꯡꯉꯤ ꯀꯩꯅꯣ ꯄꯉꯥꯡ ꯉꯥꯡꯕ ꯌꯥꯏ ꯇꯦꯟ ꯃꯤꯅꯤꯠ ꯁꯨꯔꯗꯤ ꯌꯥꯔꯦ ꯑꯗꯨ ꯔꯦꯀꯣ꯭ꯔꯠꯇ ꯊꯥꯒꯠꯇꯣꯏꯅꯦ
ꯕꯦꯛꯒ꯭ꯔꯥꯎꯟ ꯆꯤꯆꯦꯔ ꯕꯦꯛꯒ꯭ꯔꯥꯎꯟꯗ ꯉꯥꯡꯉꯛꯏꯗꯣ ꯉꯥꯡꯉꯛꯀꯅꯣꯌꯨ
ꯕꯦꯛꯒ꯭ꯔꯥꯎꯟꯗ ꯉꯥꯡꯉꯤꯁꯦ ꯉꯥꯛꯉꯛꯀꯅꯣꯌꯦ ꯅꯍꯥꯛ ꯇꯨꯃꯤꯟ ꯂꯩꯌꯣ ꯑꯗꯨꯅ
ꯑꯗꯨꯒ ꯀꯩꯅꯣꯗꯣ ꯅꯪ ꯍꯧꯖꯤꯛꯀꯤꯗꯣ ꯃꯁꯔꯨꯝ ꯊꯣꯡꯕꯗꯣ ꯅꯪ ꯍꯩꯕ꯭ꯔꯣ
ꯍꯩꯇꯦ
ꯀꯃꯥꯏ ꯀꯃꯥꯏ ꯊꯣꯡ ꯑꯗꯨꯗꯤ ꯅꯪ ꯊꯣꯡꯕ ꯍꯩꯕ ꯀꯩꯀꯩ ꯂꯩꯒꯦ ꯁꯧꯒ꯭ꯔꯤ ꯊꯣꯡ ꯍꯩ ꯍꯋꯥꯏ ꯀꯃꯥꯏ ꯊꯣꯡꯉꯤ ꯍꯥꯏꯔꯛꯑꯣ
ꯑꯦ ꯍꯋꯥꯏꯗꯨ ꯆꯥꯝꯊꯣꯛꯑꯅꯤ ꯑꯗꯨꯒ ꯀꯨꯀ꯭ꯔꯗ ꯐꯨꯠꯂꯅꯤ ꯑꯗꯨꯒ ꯊꯥꯎꯗ ꯁꯣꯛ ꯇꯧꯔꯅꯤ ꯑꯗꯨꯒ ꯊꯨꯝ ꯊꯥꯛꯑ ꯅꯤ ꯑꯗꯨꯗꯨꯗ ꯀꯩꯕ
ꯈꯔꯠ ꯈꯔ ꯁꯥꯡꯇꯣꯛꯅ ꯍꯥꯏꯒꯗꯕꯅꯤ ꯃꯇꯝꯗꯣ ꯌꯥꯝ ꯂꯧꯅꯕ
ꯑꯇꯩ ꯑꯇꯩ ꯀꯩ ꯈꯨꯝꯕ ꯍꯩ
ꯇꯛꯈꯨꯍꯥꯏ ꯍꯣꯏ ꯍꯣꯏ ꯑꯗꯨꯃꯥꯏ ꯇꯧꯕ ꯌꯥꯏ ꯏꯔꯣꯟꯕ ꯍꯩꯌꯦ ꯑꯗꯨꯒ ꯏꯔꯣꯟꯕꯒ
ꯍꯥꯏꯔꯛꯑꯣ ꯏꯠ ꯑꯗꯨꯗꯨ
ꯏꯔꯣꯟꯕꯒꯤ ꯃꯊꯦꯜꯗꯣ ꯆꯥꯝꯃꯅꯤ ꯑꯗꯨꯒ ꯀꯨꯀ꯭ꯔꯗ ꯍꯥꯞꯄꯅꯤ ꯏꯁꯤꯡ ꯆꯥꯡ ꯃꯔꯛ ꯃꯇꯨꯡ ꯏꯟꯅ ꯍꯩꯔꯗꯤ ꯑꯗꯨꯒ ꯐꯨꯠꯂꯅꯤ ꯐꯨꯠꯂ ꯃꯠ ꯃꯇꯨꯡꯗ ꯀꯨꯀ꯭ꯔꯗꯣ ꯃꯈꯥꯗ ꯊꯥꯡꯇꯣꯛꯑꯗꯤ ꯊꯥꯡꯗꯔ ꯏꯪꯍꯜꯂꯅꯤ ꯑꯗꯨꯒ ꯍꯥꯡꯇꯣꯛꯑꯅꯤ ꯍꯥꯡꯇꯣꯛꯑ ꯃꯇꯨꯡꯗ ꯀꯣꯝꯄꯥꯛ ꯍꯩꯗꯣꯛꯑꯅꯤ ꯍꯩꯗꯣꯛꯑ ꯃꯇꯨꯡꯗ ꯃꯦꯠꯈꯥꯏꯔꯅꯤ ꯑꯗꯨꯒ ꯉꯥꯔꯨꯛꯇ ꯥꯔꯤꯗꯣ ꯂꯧꯔꯅꯤ ꯉꯥꯔꯤ ꯂꯧꯔꯒ ꯉꯥꯔꯤꯗꯨꯒ ꯃꯣꯔꯣꯛ ꯑꯐꯨꯠꯄ ꯇꯨꯀ ꯊꯨꯝꯒ ꯃꯦꯛ ꯃꯠꯈꯥꯏꯔꯅꯤ ꯇꯣꯉꯥꯟꯅ ꯑꯗꯨꯒ ꯉꯁꯥꯏꯒꯤ ꯃꯦꯠꯈꯥꯏꯈꯤꯕꯗꯣ ꯍꯥꯏꯖꯜꯂꯅꯤ ꯑꯗꯨꯒ ꯄꯨꯂꯞ ꯃꯦꯈꯥꯏꯔꯅꯤ ꯑꯗꯨꯒ ꯑꯗꯨꯝ ꯆꯦꯖ ꯇꯧꯔꯅꯤ ꯅꯝꯗ꯭ꯔꯗꯤ ꯑꯃꯨꯛ ꯈꯔ ꯍꯥꯞꯆꯤꯜꯂꯅꯤ ꯑꯗꯨꯒ ꯂꯣꯏꯔꯦ
ꯑꯇꯣꯞꯄ ꯌꯦꯟꯖꯥꯡꯒꯤꯁꯨ ꯍꯥꯏꯔꯛꯑꯣꯅꯦ ꯍꯧꯖꯤꯛꯀꯤ ꯑꯗꯨꯃꯥꯏꯅ ꯎꯇꯤ ꯊꯣꯡꯕ ꯍꯩꯕ꯭ꯔꯥ
ꯎꯇꯤ ꯊꯣꯡꯕ ꯍꯩꯇꯦ ꯑꯩ ꯏꯤ ꯊꯣꯡꯕ ꯍꯩꯇ꯭ꯔꯁꯨ ꯂꯥꯏꯕꯅꯤ ꯑꯥꯗꯅꯣ
ꯌꯦꯟ ꯊꯣꯡꯕ ꯌꯦꯟ ꯊꯣꯡꯕꯗꯤ
ꯊꯣꯡꯗ꯭ꯔꯤ ꯑꯃꯨꯛꯐꯥꯎ
ꯑꯗꯨ ꯍꯥꯏꯔꯛꯑꯣ ꯅꯪꯅ ꯑꯣꯏꯅꯤ ꯈꯟꯕꯗꯣ
ꯀꯔꯤꯅꯣ ꯑꯩꯅ ꯑꯣꯏ ꯊꯥꯎ ꯊꯥꯍꯜꯂꯅꯤ ꯍꯥꯡꯗ ꯑꯗꯨꯒ ꯇꯤꯜꯍꯧ ꯆꯅꯝ ꯀꯩꯀꯥ ꯉꯧꯔꯅꯤ ꯉꯔ ꯃꯇꯨꯡꯗ ꯌꯦꯟꯗꯣ ꯍꯥꯞꯆꯤꯜꯂꯅꯤ ꯌꯦꯟꯗꯣ ꯐꯖꯅ ꯉꯧꯔꯅꯤ ꯉꯧꯔ ꯃꯇꯨꯡꯗ ꯑꯗꯨꯒ ꯈꯪꯗꯩ
ꯍꯥꯏꯔꯛꯑꯣ ꯑꯗꯨꯝ
ꯑꯗꯨ ꯈꯪꯗꯦ ꯍꯥꯏꯕ ꯑꯩ ꯃꯈꯥꯗ ꯈꯪꯗꯦ ꯑꯩꯅ ꯇꯧꯗ꯭ꯔꯤꯕ ꯊꯕꯛꯅꯤꯅ
ꯆꯥꯛ ꯊꯣꯡꯕꯒꯤ ꯑꯣꯏꯅ ꯍꯥꯏꯔꯣꯑꯣ ꯑꯗꯨ
ꯆꯥꯛ ꯊꯣꯡꯕꯗꯤ ꯑꯩꯈꯣꯏ ꯔꯥꯏꯁ ꯀꯨꯀꯔꯗ ꯁꯤꯖꯤꯟꯅꯩꯦ ꯑꯗꯨꯅ ꯀꯩꯁꯤ ꯍꯥꯏꯅꯤꯡꯉꯥꯏ ꯂꯩꯇꯦ ꯅꯪꯒꯤ ꯋꯥꯔꯤꯁꯤꯗꯤ ꯊꯤ ꯑꯝꯇꯥꯗꯨꯗꯤ ꯇꯧꯔꯤꯁꯦ
ꯀꯔꯤꯅꯣ ꯍꯥꯏꯐꯝ ꯊꯣꯛꯄ ꯍꯥꯏꯔꯛꯑꯣꯅ ꯍꯪꯉꯤꯁꯤ ꯍꯪꯉꯤꯁꯤ ꯈꯃꯛꯇꯦ ꯍꯥꯏꯔꯛꯇꯦ
ꯆꯥꯕ ꯊꯛꯄ ꯅꯪꯒꯤ ꯍꯟꯖꯥꯡ ꯊꯣꯡꯕꯒꯤ ꯋꯥꯔꯤꯁꯦ ꯋꯥ ꯌꯥꯝ ꯇꯥꯏ
ꯉꯥꯏꯈꯣ ꯋꯥꯔꯤꯗꯣ ꯈꯔ ꯌꯥꯝ ꯊꯣꯛꯂꯛꯅꯕꯅꯦ ꯁꯤ ꯍꯥꯟꯅ ꯍꯥꯏꯔꯛꯑꯣ ꯍꯪꯉꯁꯤꯦ
ꯆꯥꯛ ꯊꯣꯡꯕꯕꯨ ꯀꯩꯅꯣ ꯀꯩꯅꯣ ꯏꯁꯤꯡ ꯁꯥꯔꯅꯤ ꯑꯗꯨꯒ ꯆꯦꯡꯗꯣ ꯆꯥꯝꯃꯅꯤ ꯆꯦꯡ ꯁꯨꯖꯜꯂꯅꯤ ꯑꯗꯨꯒ ꯂꯣꯏꯔꯦ ꯀꯩꯅꯣ
ꯎꯝ
ꯑꯁ ꯐꯣꯔ ꯃꯤꯅꯤꯠ ꯁꯨꯔꯦ ꯍꯧꯖꯤꯛ
ꯎꯝ ꯐꯣꯔ ꯃꯤꯅꯤꯠ ꯁꯨꯔꯦ ꯑꯗꯩꯗꯤ ꯀꯩ ꯀꯩ ꯍꯥꯏꯔꯛꯀꯅꯤ ꯍꯧꯖꯤꯛ ꯎ ꯑꯥ ꯎꯝ ꯑ ꯑꯗꯨꯗꯤ ꯀꯩ ꯍꯥꯏꯁꯤꯒꯦ ꯀꯩ ꯀꯩ ꯆꯥꯕꯩ ꯇꯥꯡ ꯂꯣꯏꯁꯤꯜꯂꯒ ꯑꯇꯩ ꯀꯩ ꯃꯔꯝꯗ ꯍꯥꯏ
ꯐꯤꯂꯝꯗꯣ ꯀꯩꯅꯣ ꯈꯣꯏꯅ ꯌꯦꯡꯉꯤꯗꯣ
ꯑ ꯗꯤꯋꯥꯡꯒꯤ ꯍꯥꯏꯕꯅꯦ
ꯑꯥ ꯃꯥꯅꯦ ꯑꯩꯈꯣꯏ ꯗꯤꯋꯥꯡꯒꯤꯒꯤ ꯃꯔꯝꯁꯤꯗ ꯈꯔ ꯗꯤꯁꯀꯁꯟ ꯇꯧꯔꯁꯦ ꯑꯗꯨꯗꯤ
ꯍꯣꯏ ꯑꯗꯣ
ꯕꯦꯛꯒ꯭ꯔꯥꯎꯟꯗ ꯅꯣꯛꯁꯤꯜꯂꯛꯄꯗꯣ ꯦꯛꯒ꯭ꯔꯥꯎꯟꯗ ꯅꯣꯛꯁꯤꯜꯂꯛꯀ ꯅꯣ ꯂꯥꯡꯕ ꯌꯥꯗ ꯍꯥꯏꯕꯅꯤ ꯕꯦꯛꯀ꯭ꯔꯥꯎꯟꯗꯒ
ꯕꯦꯛꯒ꯭ꯔꯥꯎꯟꯗ ꯅꯣꯛꯁꯜꯂꯤꯕ ꯃꯤꯗꯣ ꯇꯨꯃꯤꯟꯅ ꯂꯩꯔꯣ
ꯍ
ꯕ꯭ꯂꯦꯛꯒ꯭ꯔꯥꯎꯟꯗ ꯂꯩ ꯇꯥꯏ ꯑꯗꯨꯅꯅꯦ ꯍꯥꯏꯔꯛꯏꯁꯦ ꯑꯩꯅ ꯁꯣ ꯑꯩꯈꯣꯏ ꯉꯔꯥꯡꯁꯦ ꯉꯔꯥꯡ ꯑꯩꯈꯣꯏ ꯆꯥꯛ ꯆꯥꯔꯤꯉꯩꯗ ꯐꯤꯂꯝ ꯑꯃ ꯌꯦꯡꯉꯦ ꯐꯤꯂꯝꯁꯤꯒꯤ ꯐꯤꯂꯝꯁꯤꯒꯤ ꯃꯃꯤꯡꯁꯤꯅ ꯗꯤꯕꯥꯟꯒꯤ ꯀꯧꯋꯦ ꯑꯗꯨꯒꯤ ꯃꯥꯒꯤ ꯃꯔꯝꯗ ꯈꯔꯗꯤ ꯗꯤꯁꯀꯁꯟ ꯇꯧꯔꯁꯦ ꯃꯥꯁꯤꯒꯤ ꯃꯥꯒꯤ ꯖꯣꯟꯗ꯭ꯔꯁꯦ ꯁꯥꯏꯀꯣꯂꯣꯖꯤꯀꯦꯜ ꯊ꯭ꯔꯤꯂꯔꯅꯦꯕ ꯃꯥꯁꯦ ꯐꯤꯂꯝꯁꯦ ꯍꯧꯔꯛꯄ ꯃꯇꯝꯗ ꯑꯩꯈꯣꯏꯁꯦ ꯐꯤꯂꯝꯁꯦ ꯍꯧꯔꯛ ꯍꯧꯔꯛꯄꯗ ꯅ ꯅꯍꯥꯟ ꯍꯧꯔꯛꯄꯗꯣ ꯀꯃꯥꯏꯅ ꯇꯧꯕꯤꯒꯦ ꯍꯧꯔꯛꯄꯗ ꯄꯥꯔꯇꯤꯒꯤ ꯁꯤꯟ ꯑꯃꯗ ꯍꯧꯔꯛꯑꯦꯕ ꯑꯩꯈꯣꯏ ꯐꯤꯂꯝꯁꯤꯒꯤ ꯐꯤꯂꯝꯁꯦ ꯑꯦꯛꯁꯄ꯭ꯂꯦꯅꯦꯁꯟꯒꯤ ꯃꯔꯝꯗ ꯑꯩꯅ ꯋꯥꯊꯤ ꯈꯔ ꯉꯥꯡꯉꯛꯑꯒꯦ ꯁꯤ ꯅꯠꯇꯅ ꯉꯥꯡꯅꯤꯡꯉꯥꯏ ꯂꯩꯇꯦ
ꯍꯥꯏꯔꯣ ꯍꯥꯏꯔꯣ ꯃꯥꯅꯦ ꯑꯩꯁꯨ ꯌꯦꯡꯉꯍꯧꯕ ꯃꯇꯥꯡ ꯈꯔ ꯌꯥꯎꯋꯦ ꯑꯗꯨꯃꯥꯏꯅ ꯇꯧꯔꯦ
ꯑꯗꯨꯒ ꯁꯤꯟꯁꯤꯗ ꯁꯤꯟꯁꯤꯗ ꯈ꯭ꯋꯥꯏ ꯑꯍꯥꯟꯕꯗ ꯄꯥꯔꯤ ꯄꯥꯔꯇꯤꯒꯤ ꯁꯤꯟ ꯑꯃ ꯊꯣꯛꯑꯦ ꯑꯗꯨꯗ ꯄꯥꯔꯇꯤꯒꯤ ꯁꯤꯟꯁꯤꯗ ꯂꯣꯌꯔ ꯌꯥꯝꯅ ꯑꯩꯈꯣꯏꯒꯤ ꯂꯝꯗꯨꯒꯤ ꯑꯣꯏꯕ ꯌꯥꯝ ꯀ꯭ꯔꯤꯃꯤꯅꯦꯜ ꯂꯣꯣꯌꯔ ꯌꯥꯝꯅ ꯐꯥꯎꯕ ꯃꯥꯁꯦ ꯃꯥꯅ ꯄꯥꯏꯕ ꯀꯦꯁ ꯈꯨꯗꯤꯡꯃꯛꯇ ꯄꯣꯕ ꯑꯝꯇꯦꯛ ꯌꯥꯎꯗ꯭ꯔꯤꯕ ꯀꯩꯅꯣ ꯅꯨꯄꯥ ꯑꯃ ꯍꯥꯟꯨ ꯐꯣꯏꯌꯥꯝꯝꯕꯗꯤ ꯑꯗ ꯃꯥꯁꯨꯦ ꯏꯟꯇ꯭ꯔꯗ꯭ꯌꯨꯁ ꯇꯧꯋꯦ ꯃꯥꯒꯤ ꯐꯦꯃꯤꯂꯤꯗꯣ ꯄꯨ ꯂꯥꯛꯑꯦ ꯄꯥꯔꯇꯤꯗꯨꯗ ꯑꯗꯨꯒ ꯍꯦꯛ ꯄꯥꯔꯇꯤꯁꯦ ꯍꯧꯔꯦ ꯑꯗꯨꯒ ꯄꯥꯔꯇꯤꯁꯦ ꯍꯧꯔꯛꯄꯗ ꯑꯩꯈꯣꯏ ꯃ꯭ꯌꯨꯖꯤꯛ ꯗꯥꯏꯔꯦꯛꯇꯔ ꯑꯃꯅ ꯁꯤꯟꯕ ꯄꯥꯔꯇꯤ ꯑꯣꯏꯔꯝꯃꯦ ꯃꯥꯅ ꯑꯗꯨꯒ ꯃ꯭ꯌꯨꯖꯤꯛ ꯗꯥꯏꯔꯦꯛꯇꯔ ꯃꯣꯏꯒꯤ ꯁꯛꯁꯦꯁ ꯑꯣꯏ ꯇꯧꯕꯒꯤ ꯁꯤꯟꯕ ꯑꯣꯏꯔꯝꯃꯦ ꯑꯗꯨꯒ ꯑꯗꯨꯗ ꯃꯥꯅ ꯍꯦꯔꯣꯅꯤꯁꯦ ꯏꯟꯇ꯭ꯔꯣꯗ꯭ꯌꯨꯁ ꯇꯧꯋꯦ ꯍꯦꯔꯣꯅꯤꯁꯦ ꯑꯐꯥꯎꯕ ꯁꯤꯡꯒꯔꯗꯣ ꯑꯣꯏꯔꯝꯃꯦ ꯂꯝꯗꯨꯒꯤ
ꯇꯞꯅ ꯉꯥꯡꯉꯣ ꯅꯪꯒꯤꯗꯨꯗꯤ ꯊꯨꯃꯟꯈ꯭ꯔꯦ ꯇꯞꯅ ꯉꯥꯡꯉꯛꯑꯣ ꯈꯔ ꯊꯨꯅ ꯑ
ꯈꯨꯨꯜꯕꯨ ꯂꯤꯔꯛꯀꯦ ꯑꯗꯨꯝ ꯍꯧꯕꯗꯩ ꯂꯣꯏꯕꯣ
ꯅꯠꯇ° ꯇꯞꯅ ꯉꯥꯡꯉꯒꯗꯤ ꯅꯪ ꯍꯣꯔꯦꯟ ꯃꯤꯅꯤꯠꯇꯣ ꯌꯥꯝ ꯌꯥꯝ ꯂꯧꯈ꯭ꯔꯒ ꯃꯉꯥꯔꯛ ꯇꯧꯕꯗꯣ ꯌꯥꯗꯣꯏꯅꯦ ꯍꯥꯏꯕ
ꯑꯗꯨꯅ ꯑꯩꯅ ꯍꯥꯏꯁꯦ ꯇꯞꯅ ꯉꯥꯡꯉꯁꯨ ꯉꯥꯡꯗ꯭ꯔꯁꯨ ꯌꯥꯝ ꯁꯥꯡꯕꯅꯤꯅ ꯑꯗꯨꯝ ꯐꯖꯅ ꯉꯥꯡꯉꯁꯦꯕ ꯑꯩ
ꯑꯗꯨꯝ ꯇꯞꯊꯔ ꯉꯥꯡꯉꯨ ꯌꯥꯝ ꯊꯨꯖꯟꯒꯦ ꯍꯥꯏꯔꯣꯑꯣ
ꯑꯗꯨꯅ ꯑꯗꯨꯗꯒꯤ ꯃꯥꯁꯦ ꯏꯟꯇ꯭ꯔꯗ꯭ꯌꯨꯁ ꯇꯧꯔꯛꯑꯦ ꯀꯩꯅꯣ ꯍꯦꯔꯣꯅꯤꯁꯤꯗꯤ ꯑꯗꯨꯝ ꯏꯟꯇ꯭ꯔꯗ꯭ꯌꯨꯁ ꯇꯧꯔꯦ ꯃꯥꯁꯦ ꯐꯤꯂꯝ ꯍꯧꯖꯤꯛꯀꯤ ꯃ꯭ꯌꯨꯖꯤꯛ ꯗꯥꯏꯔꯦꯛꯇꯔꯗꯨꯒꯤ ꯁꯛꯁꯦꯁ ꯌꯥꯝ ꯑꯣꯏꯔꯤꯕ ꯃꯣꯏꯒꯤ ꯑꯦꯜꯕꯝ ꯁꯛꯁꯦꯁ ꯑꯣꯏꯕꯒꯤ ꯄꯥꯔꯇꯤ ꯇꯧꯔꯤꯗꯣ ꯃꯥꯒꯤ ꯀꯂꯥꯀꯥꯔꯗꯣ ꯃꯥ ꯑꯣꯏꯔꯝꯃꯦ ꯑꯗꯨꯒ ꯑꯗꯨꯗ ꯏꯟꯇ꯭ꯔꯣꯗ꯭ꯌꯨꯁ ꯇꯧꯔꯦ ꯑꯗꯨꯗ ꯍꯧꯖꯤꯛꯀꯤ ꯀꯩꯅꯣꯁꯤꯒ ꯂꯣꯌꯔ ꯌꯥꯝ ꯐꯥꯎꯕꯗꯣ ꯑꯗꯨꯗꯨꯒ ꯑꯍꯥꯟꯕ ꯃꯣꯏꯁꯦ ꯈꯪꯅꯔꯦ ꯁꯤꯗ ꯃꯥꯁꯦ ꯂꯣꯌꯔꯅꯦ ꯑꯗꯨꯅꯦꯗꯥꯅꯦꯅ ꯑꯗꯨꯒ ꯑꯗꯨ ꯑꯗꯨꯒꯤ ꯍꯦꯛ ꯁꯤꯟꯗꯣ ꯍꯦꯛ ꯂꯣꯏꯕꯒ ꯑꯇꯣꯞꯄ ꯁꯤꯟ ꯑꯃ ꯂꯥꯛꯑꯦ ꯑꯗꯨꯒ ꯑꯇꯣꯞꯄ ꯁꯤꯁꯤꯡꯁꯤꯗ ꯍꯧꯖꯤꯛꯀꯤ ꯌꯥꯝꯅ ꯐꯦꯃꯁ ꯑꯣꯏꯣꯏꯕ ꯗꯥꯏꯔꯦꯛꯇꯔꯁꯦ ꯃꯥꯁꯦ ꯃꯥꯁꯦ ꯕꯥꯠꯔꯨꯝꯗꯒꯤ ꯍꯧꯔ ꯂꯣꯏꯔ ꯊꯂꯛꯄꯒꯤ ꯁꯤꯟ ꯑꯣꯏꯕ ꯑꯗꯨꯒ ꯃꯥꯁꯦ ꯍꯦꯛ ꯊꯣꯛꯂꯛꯄꯒ ꯃꯥꯒꯤ ꯀꯥꯗꯨꯗ ꯏꯁꯩ ꯊꯥꯔꯝꯕꯗꯣ ꯃꯨꯠꯊꯠꯂꯒ ꯃꯥꯅ ꯊꯣꯛꯂꯛꯛꯇ꯭ꯔ ꯀꯥꯟꯁꯤꯗ ꯀꯩꯅꯣ ꯀꯅꯥꯅꯣꯕ ꯃꯁꯛ ꯈꯪꯗꯕ ꯑꯅ ꯊꯥꯡ ꯄꯥꯏꯔꯒ ꯊꯣꯛꯂꯑꯦꯕ ꯊꯥꯡ ꯄꯥꯏꯔ ꯊꯣꯛꯂꯛꯄꯁꯤꯅ ꯃꯥꯁꯦ ꯆꯞ ꯃ ꯆꯞꯄꯗ ꯃꯌꯥꯝ ꯑꯃ ꯌꯥꯜꯂꯒ ꯍꯥꯠꯇꯣꯛꯑꯝꯃꯦꯕ ꯑꯗꯨꯒ ꯍꯥꯠꯇꯣꯛꯑꯝꯃꯦ ꯑꯗꯨꯒ ꯃꯥꯅ ꯍꯥꯠꯄꯒꯤ ꯀꯩꯅꯣ ꯀ꯭ꯔꯣꯡꯀ꯭ꯔꯥꯝ ꯀꯣꯡꯀ꯭ꯔꯥꯝ ꯃꯈꯣꯟ ꯇꯥꯔꯛꯄꯁꯦ ꯃꯄꯥꯟꯗ ꯏꯁꯤꯡ ꯆꯥꯏꯔꯔꯦꯕ ꯃꯥꯂꯤꯁꯤꯅ ꯇꯥꯔꯦ ꯑꯗꯨꯒ ꯌꯥꯡꯈꯠꯂꯛꯄ
ꯅꯪꯒꯤꯤꯗꯣ ꯅꯪꯒꯤꯤꯗꯣ ꯌꯒꯤꯅꯥꯪ ꯉꯁꯥꯏ ꯑꯍꯥꯟꯕꯗ ꯇꯥꯔꯝꯕ ꯃꯣꯟꯗꯣ ꯌꯥꯝ ꯁꯦꯡꯕꯅꯦꯕ ꯍꯧꯖꯤꯛꯇꯨ ꯃꯀꯣꯟ ꯈꯔ ꯁꯧꯧꯕꯣꯏ ꯀꯩꯕꯣꯏ ꯇꯥꯏꯁꯦ ꯀꯩꯒꯤꯅꯣ
ꯍꯧꯖꯤꯛ ꯇꯥꯔꯕ ꯁꯦꯡꯅ
ꯍꯥꯏꯔꯛꯑꯣ ꯃꯈꯥ
ꯑꯗꯒꯤꯗꯤ ꯃꯥꯅ ꯃꯥꯂꯤꯗꯨꯅ ꯇꯥꯕꯗꯣꯏ ꯃꯥꯁ ꯀꯤꯗꯅ ꯄꯥꯈꯠꯇꯅ ꯃꯥꯅ ꯄꯨꯂꯤꯁꯁ ꯀꯧꯔꯦ ꯑꯗꯨꯒ ꯄꯨꯂꯤꯁ ꯀꯧꯔꯀꯥꯟꯗ ꯄꯨꯂꯤꯁꯇ ꯂꯥꯛꯀꯥꯟꯗ ꯃꯣꯏ ꯏꯟꯕꯁꯇꯤꯒꯦꯁꯟ ꯇꯧꯕ ꯍꯧꯔꯛꯦ ꯑꯗꯨꯒ ꯍꯧꯖꯤꯛꯀꯤ ꯐ ꯑꯣꯏꯕ ꯍꯧꯖꯤꯛ ꯗꯥꯏꯔꯦꯛꯇꯔꯖꯤꯛ ꯗꯥꯏꯔꯦꯛꯇꯔꯗꯣ
ꯑꯣ ꯍꯣꯏ ꯑꯗꯨ ꯁꯦꯡꯉꯦ ꯁꯦꯡꯉꯦ ꯍꯧꯖꯤꯛ ꯑ ꯑꯃ ꯁꯦꯡꯒꯦ ꯇꯧꯔꯝꯃꯦ ꯃꯈꯣꯟꯗꯨ ꯑꯗꯨꯗꯒꯤꯅꯥ ꯋꯥ ꯁꯤ ꯏꯁꯤ ꯀꯥꯟꯕ ꯈꯣꯄ ꯇꯧꯗ ꯁꯦꯡꯒꯦ ꯇꯧꯔꯦ ꯍꯧꯖꯤꯛꯗ ꯃꯈꯣꯟꯗꯣ ꯍꯥꯏꯔꯛꯑꯣ ꯇꯥꯒꯦ
ꯄꯨꯂꯤꯁꯁꯤ ꯂꯥꯛꯑꯦ ꯑꯗꯨꯗꯒꯤ ꯍꯧꯖꯤꯛꯀꯤ ꯑꯁꯤꯕ ꯍꯛꯆꯥꯡꯁ ꯊꯤꯡꯅꯔꯦ ꯄꯨꯂꯤꯁ ꯄꯨꯁ ꯂꯥꯛꯑꯦ ꯑꯗꯨꯒ ꯄꯨꯂꯤꯁꯇ ꯂꯥꯛꯑꯀꯥꯟꯗ ꯍꯧꯖꯤꯛꯀꯤ ꯑꯁꯤꯕ ꯍꯛꯆꯥꯡꯁꯦ ꯃꯥꯅ ꯊꯦꯡꯅꯔꯦ ꯑꯗꯨꯒ ꯊꯦꯡꯅꯔꯀꯥꯟꯗ ꯊꯦꯡꯅꯔꯒ ꯃꯣꯏꯅ ꯀꯃꯥꯏ ꯀꯃꯥꯏꯅ ꯇꯧꯕꯅꯣꯅ ꯃꯣꯏꯅ ꯌꯦꯡꯉꯤ ꯀꯥꯟꯁꯤꯗ ꯀꯩꯅꯣ ꯍꯧꯖꯤꯛ ꯀ ꯌꯨꯝꯁꯤꯒꯤ ꯍꯦꯛ ꯈꯤꯇꯪ ꯊꯣꯛꯑꯒ ꯅꯨꯄꯥ ꯑꯃ ꯆꯦꯟꯊꯣꯛꯈꯤꯕ ꯎꯔꯦꯅ ꯃꯣꯏꯅ ꯇꯥꯟꯅꯕꯗ ꯄꯨꯂꯤꯁꯅ ꯄꯥꯎ ꯇꯥꯕꯗꯒꯤ ꯃꯣꯏꯁꯦ ꯑꯗꯨꯗꯣ ꯀꯣꯏꯊꯤꯠꯈꯤꯕ ꯃꯣꯏ ꯄꯨꯂꯤꯁ ꯃꯌꯥꯝ ꯄꯨꯂꯞ ꯆꯠꯂꯦ ꯑꯗꯨꯒ ꯆꯥꯟꯅꯔ ꯀꯥꯟꯗ ꯅꯨꯄꯥ ꯑꯃ ꯃꯈꯨꯠꯁꯤꯗ ꯏꯗꯩ ꯀꯩꯗ ꯂꯣꯏꯅ ꯄꯛꯄ ꯅꯨꯄꯥ ꯑꯃ ꯊꯦꯡꯅꯔꯦ ꯃꯣꯏꯅ ꯐꯥꯔꯦ ꯑꯗꯨꯒ ꯐꯥꯔꯦ ꯑꯗꯨ ꯐꯥꯏꯦꯛ ꯐꯥꯕꯗꯒꯤ ꯃꯥꯁꯤꯅ ꯍꯧꯖꯤꯛꯀꯤ ꯇꯧꯔꯝꯃꯤꯕ ꯀ꯭ꯔꯥꯏꯝꯗꯨꯒꯤ ꯃꯥꯅ ꯀ꯭ꯔꯥꯏꯝ ꯁꯁꯄꯦꯛ ꯑꯣꯏꯔꯕꯗꯒꯤ ꯃꯥꯁꯤ ꯁꯤꯅ ꯃꯥꯁꯤꯅ ꯍꯥꯠꯄꯅꯦꯅ ꯄꯨꯂꯤꯁꯅ ꯐꯥꯔꯒ ꯑꯗꯒꯤ ꯍꯧꯖꯤꯛꯀꯤ ꯁꯤ ꯗꯦꯕꯁꯤꯁꯤꯁꯨ ꯃ꯭ꯌꯨꯖꯤꯛ ꯗꯥꯏꯔꯦꯛꯇꯔ ꯀ ꯑꯐꯥꯎꯕꯅ ꯑꯣꯏꯕꯅꯤꯅ ꯃꯣꯏꯁꯦ ꯃꯤꯦꯗꯤꯌꯥꯁꯤꯗ ꯄꯨꯡꯆꯥꯏ ꯆꯥꯏꯔꯛꯑꯦ ꯑꯗꯨꯒ ꯆꯥꯏꯕꯗꯒꯤ ꯍꯧꯖꯤꯛꯀꯤ ꯂꯣꯌꯔꯁꯤꯅ ꯃꯥꯁꯦ ꯇꯤꯚꯤꯗ ꯌꯦꯡꯉꯦ ꯑꯗꯨꯒ ꯑꯁ ꯅꯨꯡꯉꯥꯏꯇꯦ ꯈꯣꯠꯇꯦꯅ ꯈꯜꯂꯤꯒ ꯑꯩꯁꯤꯗ ꯍꯧꯖꯤꯛꯀꯤ ꯌꯥꯝ ꯐꯥꯎꯕ ꯀꯂꯛ ꯀꯩꯅꯣ ꯍꯧꯖꯤꯛꯀꯤ ꯁꯤꯡꯒꯔ ꯅꯨꯄꯤꯗꯣ ꯂꯥꯛꯑꯦ ꯃꯌꯨꯝꯁꯤꯗ ꯑꯗ ꯍꯧꯖꯤꯛꯀꯤ ꯂꯣꯌꯔꯁꯤꯅ ꯈꯜꯂꯤꯁꯤꯅ ꯃꯥꯒꯤ ꯃ꯭ꯌꯨꯖꯤꯛ ꯗꯥꯏꯔꯦꯛꯇꯔꯁꯨ ꯑꯣꯏꯕꯅꯤꯅ ꯃꯥꯒꯤꯗꯃꯛꯇ ꯂ ꯃꯥꯁꯦ ꯀꯩꯅꯣ ꯀꯦꯁꯁꯦ ꯀꯦꯁꯁꯦ ꯄꯥꯏꯕꯤꯌꯣ ꯈꯣꯠꯄꯤꯌꯣꯅ ꯍꯥꯏꯕ ꯂꯥꯛꯄ꯭ꯔꯥꯅ ꯈꯜꯂꯒ ꯍꯧꯖꯤꯛꯀꯤ ꯅꯨꯄꯤꯁꯤꯅ ꯍꯧꯖꯤꯛꯀꯤ ꯀ ꯀ꯭ꯔꯥꯏꯝꯗꯨꯒꯤ ꯁꯁꯄꯦꯛ ꯑꯣꯏꯔꯤꯕ ꯅꯨꯄꯥꯗꯨꯒꯤ ꯀꯩꯅꯣ ꯅꯨꯄꯥꯒꯤꯗꯨꯒꯤ ꯑꯣꯏꯅ ꯀꯦꯁꯁꯦ ꯄꯥꯏꯕꯤꯌꯣꯅ ꯍꯥꯏꯕ ꯑꯣꯏꯔꯝꯃꯦ ꯑꯗꯩ ꯃꯥꯁꯦ ꯀꯩ ꯀꯩꯒꯤꯅꯣ ꯃꯥꯒꯤ ꯑꯗꯒꯤ ꯇꯧꯗꯨꯅ ꯄꯥꯏꯕꯤꯌꯨ ꯍꯥꯏꯁꯦ ꯀꯩꯒꯤꯅꯣꯅ ꯍꯥꯏꯔꯦꯗꯒꯤ ꯍꯧꯖꯤꯛꯀꯤ ꯀꯩꯅꯣ ꯍꯦꯔꯣꯅꯤꯁꯤꯅ ꯃꯥꯅ ꯍꯥꯠꯄ ꯁꯨꯡ ꯑꯣꯢ ꯑꯣꯏꯔꯣꯢ ꯃꯥꯁꯦ ꯑꯩꯒꯤ ꯒꯨꯔꯨꯅꯦ ꯑꯩꯅ ꯏꯁꯩ꯫ ꯁꯩ ꯁꯛꯄ ꯇꯝꯃꯤꯁꯤꯡꯁꯦ ꯃꯥ ꯃꯣꯏ꯫ ꯑꯩ ꯃꯉꯣꯟꯗ ꯅꯪꯁꯨ ꯃꯥꯒ ꯋꯥꯔꯤꯁꯟꯅꯔꯗꯤ ꯁꯣꯏꯗꯅ ꯈꯪꯅꯤ
ꯃꯦꯅꯤꯠ ꯇꯔꯥ ꯁꯨꯔꯦ
ꯂꯨꯏꯁꯜꯂꯤ꯫
ꯉꯥꯏꯈꯣ ꯁꯤ ꯃꯇꯥꯡꯁꯤꯦ ꯂꯣꯏꯁꯤꯜꯂꯒꯦ ꯀꯛꯊꯠꯂꯒ ꯑꯃꯨꯛ ꯍꯣꯔꯦꯟ ꯉꯥꯏꯍꯥꯛ ꯂꯩ ꯑꯃꯨꯛ ꯇꯧꯔꯁꯤ
ꯍꯣꯏ ꯇꯥꯏ ꯇꯥꯏ
ꯅꯪꯅ ꯉꯥꯡꯕꯗꯣ ꯊꯨꯏꯑꯕ ꯈꯔ ꯇꯞꯄ ꯇꯞꯄꯒ ꯉꯥꯡꯉꯁꯨ ꯌꯥꯕꯗꯨꯗ
ꯊꯨꯔꯁꯨ ꯌꯥꯔꯦ ꯍꯧꯖꯤꯛ ꯆꯥꯛ ꯆꯥꯕꯒꯤ ꯃꯇꯝ ꯌꯧꯔꯛꯑꯦ ꯀꯛꯑꯣ
ꯍꯣꯏ ꯎ